ꯍꯜꯂꯣ
ꯀꯩꯗꯧꯔꯝꯃꯤꯅꯣ
ꯑꯁ ꯑꯁꯨꯝ ꯕꯣꯜ
ꯌꯦꯡꯉꯝꯃꯤꯔꯥ
ꯕꯣꯜ ꯌꯦꯡꯒꯦꯅ ꯑꯗꯨꯝ ꯍꯧꯒꯠꯂꯒꯀꯣ
ꯎꯝ
ꯄꯣꯔꯇꯨꯒꯜꯒ ꯀ꯭ꯔꯣꯁꯤꯌꯥꯒꯤ ꯃꯦꯠꯁ ꯌꯦꯡꯔꯒ ꯍꯧꯖꯤꯛ ꯑꯃꯨꯛ ꯅꯦꯛꯁ ꯃꯦꯠꯁ ꯌꯦꯡꯒꯦ ꯇꯧꯔꯦ ꯑꯦꯠ ꯊꯥꯔꯇꯤꯗꯨꯅꯤꯀꯣ ꯅꯦꯛꯁ
ꯃꯥꯟ ꯃꯥꯅꯦ
ꯕꯣꯜ ꯌꯦꯡꯕ꯭ꯔꯣ ꯍꯧ ꯍꯧꯖꯤꯛꯀꯤ ꯃꯦꯠꯁꯇꯣ
ꯌꯦꯡꯍꯧꯗ꯭ꯔꯦ ꯑꯩ ꯄꯣꯔꯇꯨꯒꯜ ꯒꯣꯜ ꯑꯅꯤ ꯆꯟꯕꯕꯨꯗꯤ ꯈꯪꯍꯧꯋꯦ
ꯑꯥ ꯑꯁ ꯄꯣꯔꯇꯨꯒꯜꯁꯦ ꯗꯥꯥꯎ ꯐꯥ ꯌꯥꯕꯒꯤꯅꯤꯗ ꯀ꯭ꯔꯣꯁꯤꯌꯥ ꯀ꯭ꯔꯣꯁꯤꯌꯥꯗꯣ ꯒꯣꯜ ꯂꯥꯁ ꯍꯥꯋꯔꯗ ꯒꯣꯜ ꯑꯃꯕꯨꯗꯤ ꯆꯜꯂꯦꯕ ꯑꯗꯨ ꯑꯣꯐꯁꯥꯏꯠ ꯑꯣꯏꯌꯦ ꯍꯥꯏꯅ
ꯇꯥꯕ
ꯍꯣꯏ ꯑꯁ ꯑꯗꯨ ꯑ ꯅꯦꯛꯁ ꯃꯦꯠꯁꯇꯤ ꯄꯣꯔꯇꯨꯒꯜ ꯉꯝꯃꯣꯏꯗ
ꯉꯝꯃꯣꯏ
ꯃꯣꯏꯒꯤ ꯍꯨꯖꯤꯛꯀꯤ ꯈꯨꯁꯥꯟꯅꯁꯤꯗꯗꯤ ꯊꯥꯖꯗꯦ
ꯎꯝ
ꯃꯣꯏ ꯍꯨꯖꯤꯛꯀꯤ ꯈꯨꯨꯁꯥꯟꯅꯁꯤꯗꯗꯤ ꯊꯥꯖꯗꯦꯕ
ꯑꯁ ꯉꯔꯥꯡ ꯑꯩꯈꯣꯏ ꯑꯔꯖꯦꯟꯇꯤꯅꯥꯒꯤ ꯑꯣꯐꯤꯁ ꯍꯥꯡꯉꯦꯕ ꯑꯩꯈꯣꯏ ꯐꯥꯝꯗ ꯇꯥꯕ꯭ꯔꯣ ꯍꯜꯂꯣ ꯍꯜꯂꯣ ꯍꯜꯂꯣ ꯍꯜꯂꯣ ꯕ꯭ꯔꯣ ꯍꯂꯣ ꯍꯜꯂꯣ ꯑꯣ ꯉꯁꯥꯏꯗꯤ ꯇꯥꯗꯕ ꯑꯣ ꯉꯥꯡ ꯀꯣ ꯑꯩꯈꯣꯏ ꯑꯣꯐꯤꯁ ꯍꯥꯡꯉꯦꯕ ꯑꯩꯈꯣꯏ ꯑꯥꯔꯖꯦꯟꯇꯤꯅꯥꯒꯤ ꯑꯣꯐꯤꯁ ꯍꯥꯡꯕ ꯃꯇꯝꯗ ꯐ꯭ꯂꯦꯛ ꯍꯣꯁꯇꯤꯡ ꯇꯧꯕ ꯑꯗꯣ ꯃꯤꯅ ꯑꯩꯈꯣꯏꯒꯤ ꯐ꯭ꯂꯦꯗꯣ ꯑꯁ ꯀꯣꯔꯥꯟꯈ꯭ꯔꯕꯁꯨ ꯆꯅꯤꯗ
ꯁꯨꯅ
ꯍꯣꯏ ꯃꯤ ꯅꯍꯣ ꯍꯔ ꯑꯅꯤꯂ ꯍꯧꯖꯤꯛ
ꯎ
ꯂꯩꯔꯝꯗꯕ ꯋꯥꯅꯤꯗ ꯍꯧꯖꯤꯛ ꯍꯧꯒꯠꯂꯀꯥꯟꯗ ꯅꯨꯡꯗꯥꯡ ꯄꯨꯡ ꯕꯣꯔꯣ ꯑꯗꯨꯋꯥꯏꯗ ꯑꯩꯈꯣꯏ
ꯝ ꯎꯝ ꯑꯝ ꯏꯁꯃꯤ ꯍꯨꯔꯥꯟ ꯌꯥꯝ ꯂꯩꯒꯔꯥꯖꯠꯅꯦ ꯑꯗꯨꯗꯤ
ꯎꯝ
ꯑꯗꯨ ꯍꯧꯖꯤꯛꯀꯤ ꯃꯇꯝꯗꯗꯤ ꯂꯩꯔꯦ ꯃꯤ
ꯍꯣꯏ
ꯑꯩꯔꯥ
ꯍꯣ
ꯑꯩꯔꯣꯕ ꯑꯩꯁꯦ ꯃꯦꯁꯤꯕꯨꯗꯤ ꯄꯥꯝꯗꯤ ꯄꯥꯝꯕꯅꯦ ꯑꯗꯨ ꯑꯣꯏꯔꯁꯨ ꯄꯣꯔꯇꯨꯒꯜꯗ ꯍꯟꯗꯛꯇꯤꯇꯨ ꯑꯗꯣ ꯃꯦꯁꯤꯕꯨꯗꯤ ꯄꯥꯝꯃꯤ
ꯃꯦꯁꯤ ꯄꯥꯝꯕꯅꯤ ꯅ ꯃꯦꯁꯤ ꯐꯦꯟ ꯑꯣꯏꯔꯦꯅꯦ ꯀꯔꯤꯅꯣ ꯅꯪ ꯋꯥ
ꯎꯝ
ꯁꯤ ꯄꯥꯝꯕꯗꯤ ꯄꯥꯝꯃꯦ ꯍꯥꯏꯔꯒ ꯀꯔꯤꯒꯤ ꯑꯃꯨꯛꯀ
ꯃꯦꯁꯤꯕꯨꯗꯤ ꯄꯥꯝꯃꯦ ꯃꯦꯁꯤ ꯄꯥꯝꯃꯁꯨ ꯍꯥꯏꯗꯤ ꯃꯦꯁꯤ ꯃꯃꯥꯡꯗ ꯂꯧꯈꯤꯕꯗꯣ
ꯎꯝ
ꯑꯗꯨꯒꯤ ꯁꯨꯝ ꯄꯥꯝ ꯑꯁꯨꯒꯤ ꯆꯦꯟꯖ ꯇꯧꯒꯦ ꯇꯧꯕꯅꯦꯕ
ꯎꯝ ꯃꯦꯁꯤ ꯒꯤ ꯐꯨꯠꯕꯜ ꯑꯣꯐ ꯗꯥ ꯀꯤꯡ ꯍꯥꯏꯕꯗꯣ ꯃꯥꯁꯦ ꯇꯦꯇꯁ ꯂꯧꯕ ꯌꯥꯕ ꯌꯥꯕꯒꯤ ꯂꯧꯕꯅꯤ
ꯃꯥꯅꯦ
ꯎꯝ ꯃꯥꯗꯤ ꯐꯨꯠꯕꯣꯜ ꯁꯅꯕ ꯌꯥꯝ ꯍꯥꯏꯌꯦ ꯑꯗꯨꯒ ꯑꯁ꯭ ꯃꯥꯗꯤ ꯃꯇꯣꯝꯃꯥ ꯕꯣꯜ ꯗꯣ ꯀꯦꯔꯤ ꯄꯨꯔ ꯒꯣꯜ ꯆꯟꯕ ꯉꯃꯤꯅꯦ
ꯉꯝꯃꯦ ꯉꯝꯃꯦ
ꯑ ꯔꯣꯗ ꯇꯧꯔ꯭ꯗꯤ ꯀꯗꯥꯏꯗꯩꯅꯣ ꯑꯣ ꯆꯥꯟꯕꯁꯨ ꯍꯥꯏꯗꯦ ꯃꯤꯅ ꯑꯦꯛꯁꯁ ꯄꯤꯕ ꯈꯛꯇ ꯉꯥꯏꯔꯒ ꯂꯩꯕꯗꯨ ꯒꯣꯠ ꯆꯥꯅꯤꯡꯉꯥꯏ ꯑꯗꯨꯗꯤ ꯕꯣꯁꯅꯥꯕ ꯍꯥꯏꯕ ꯃꯤ ꯀꯥꯎꯗꯦ
ꯃꯅꯦ ꯃꯁꯥꯅ ꯄꯨꯁꯤꯟꯒꯗꯕꯅꯤ
ꯎꯝ ꯁꯁ ꯁꯋꯦ ꯀꯩꯗꯧꯔꯤꯅꯣ ꯕꯣ ꯍꯧꯖꯤꯛꯇꯤ
ꯑꯦꯖ ꯍꯧꯖꯤꯛ ꯊꯕꯛ ꯑꯃ ꯇꯧꯔꯝꯕꯅꯤ
ꯎꯝ
ꯎꯝ ꯅꯪꯗꯤ ꯀꯩꯀꯩ ꯍꯣꯠꯅꯔꯤꯒꯦ
ꯑꯁ ꯀꯩꯁꯨ ꯍꯣꯠꯅꯥꯗ꯭ꯔꯦ ꯑꯩꯈꯣꯏꯗꯤ ꯊꯕꯛ ꯕꯤꯖꯤꯅꯦꯁ ꯇꯧꯔꯥ ꯂꯩ
ꯑꯩ ꯕꯤꯅꯦꯁ
ꯑꯁ
ꯑꯩ ꯊꯕꯛ ꯑꯩꯈꯣꯏ ꯑꯩꯣꯏ ꯑꯩꯈꯣꯏ ꯇ ꯃꯥꯏꯔꯣꯗꯀꯣ ꯔꯦꯁꯇꯨꯔꯦꯟ ꯃꯆꯥ ꯃꯆꯥ ꯔꯦꯁꯇꯨꯔꯦꯟ ꯃꯆꯥ ꯍꯪꯅꯔꯅꯤꯗꯣ ꯑꯗ ꯃꯣꯏꯟꯗ꯭ꯔꯦ ꯎꯝ ꯑꯩꯁꯨ ꯎꯄꯥꯏ ꯂꯩꯇꯕꯒꯤ ꯑꯗꯨꯝ ꯇꯧꯕꯅꯦ ꯁꯥꯔꯚꯤꯁ ꯐꯪꯕꯁꯤ ꯌꯥꯝ ꯂꯨꯅꯦ
ꯍꯧꯖꯤꯛꯇꯤ ꯌꯥꯝ ꯂꯨꯔꯦ ꯑꯗꯨꯅ ꯀꯩꯅꯣꯝ ꯇꯧꯗꯗꯤ ꯌꯥꯔꯔꯣꯏ ꯏꯁꯥ ꯏꯇꯣꯝꯗ
ꯍ ꯄꯩꯁꯥ ꯌꯥꯝ ꯍꯣꯏ ꯃꯅꯤꯄꯨꯔ ꯣꯔꯃꯦꯟ ꯄꯩꯁꯥ ꯌꯥꯝ ꯎꯝꯁꯁ ꯅꯝꯗ꯭ꯔꯗꯤ ꯁꯥꯔꯚꯤꯁ ꯆꯥꯡꯕꯁꯨ ꯌꯥꯗꯕꯅꯤ
ꯃꯥꯅꯦ
ꯍ ꯁꯤꯤꯗꯔꯤ ꯆꯤꯗꯧꯔ ꯆꯤꯗꯧꯔ ꯍ ꯑ ꯁꯠ ꯊꯦꯡꯀꯅꯦ ꯁ꯭ꯌꯥ
ꯎꯝ
ꯄꯨꯟꯁꯤꯁ ꯅꯄꯤꯤꯡꯒꯗꯕꯅꯤ ꯁ ꯏꯌꯥꯔꯁꯦ ꯀꯣ
ꯎꯝ
ꯅꯨꯄꯤ ꯊꯈꯤꯒꯦ ꯇꯧꯕꯅꯦꯕ ꯗꯤꯁꯦꯝꯝꯕꯔꯗ ꯑꯂꯦ ꯂꯥꯏꯗꯤ ꯂꯩꯈ꯭ꯔꯦ ꯂꯩꯕꯤ ꯂꯩꯈ꯭ꯔꯦ ꯑꯗꯨꯕꯨ ꯑꯁ ꯍ ꯄꯩꯁꯥ ꯉꯥꯛꯇꯅꯤꯅꯦ ꯌꯨꯝ ꯄꯥꯡꯒꯦ ꯍꯥꯏꯔꯁꯨ ꯑꯁ
ꯃꯥꯅꯦ
ꯑ ꯉꯍꯥꯟ ꯅꯨꯄꯤ ꯊꯤꯗ꯭ꯔꯦꯀꯣꯕ꯭ꯔꯣ
ꯁꯤꯗ꯭ꯔꯤ ꯑꯩꯗꯤ ꯑꯉꯥꯡ ꯑꯣꯏꯔꯤ
ꯑꯣ ꯇꯩ ꯀꯁꯨꯕ
ꯀꯨꯟꯍꯨꯝꯗꯣꯏ
ꯀꯝꯗꯥꯁ ꯑꯗꯨꯗꯨꯗꯤ ꯌꯥꯝꯅ ꯍꯣꯏꯗꯤ ꯊꯥꯔꯇꯤ ꯄ꯭ꯂꯁ ꯑꯣꯏꯒꯗꯦꯗ
ꯑꯍꯟ ꯑꯣꯏꯔꯕꯝꯗꯣꯏ ꯃꯥꯜꯂꯦꯕ
ꯎꯝ ꯀꯗꯒꯤ ꯑꯍꯅ ꯑꯣꯏꯣꯏ ꯃꯇꯝꯄꯥꯝꯅ
ꯃꯇꯝꯅ ꯄꯨꯕ ꯉꯥꯛꯇꯅꯤ
ꯎꯝ ꯕꯅꯤ ꯉꯔꯥꯡꯁꯨ ꯀꯣ ꯇꯔ ꯃꯥꯜꯂꯤꯗ
ꯑꯩꯈꯣꯏꯅꯤ
ꯅꯤꯌꯥ
ꯇꯧꯅꯗꯕ ꯃꯥꯜꯂꯦ ꯇꯧꯅꯕ
ꯀ꯭ꯔꯀꯦ ꯁ ꯁꯅꯥ ꯍꯦ ꯅꯠꯇꯣ ꯃꯥꯔꯕ꯭ꯔꯣ ꯎꯝ ꯌꯦꯁꯀ ꯑ ꯆꯅꯤ ꯍꯣꯏ ꯀ ꯂ ꯇ
ꯑ
ꯇꯥꯔꯕ꯭ꯔꯕꯣ ꯍꯜꯂꯣ